ꯑꯥ ꯍꯜꯂꯣ ꯑꯣ ꯇꯥꯕ꯭ꯔꯣ
ꯇꯥꯏꯌꯦ
ꯑꯥ
ꯀꯔꯤ ꯇꯧꯄ꯭ꯔꯣ
ꯇꯨꯝꯃ ꯂꯩꯕꯅꯦ ꯍꯧꯖꯤꯛ
ꯇꯨꯝꯃ ꯅꯨꯡꯉꯥꯏꯔꯝꯒꯅꯤꯅꯦ ꯁꯥꯗ꯭ꯔꯣ
ꯍꯣꯏ ꯉꯁꯤꯗꯤ ꯁꯥꯗꯦ ꯋꯦꯗꯔꯁꯦ
ꯅꯨꯡꯁꯤ ꯀꯔꯤ ꯅꯨꯡꯁꯥ ꯊꯣꯛꯇ꯭ꯔꯁꯨ ꯁꯥꯔꯤ ꯁꯥꯔꯤ ꯇꯧꯕ ꯑꯃ ꯂꯩꯌꯦꯅ ꯑꯩꯈꯣꯏꯗꯗꯤ ꯍꯧꯖꯤꯕꯨꯗꯤ ꯈꯔ ꯐꯩꯌꯦ ꯉꯁꯥꯏ ꯌꯥꯝ ꯁꯥꯏ ꯅꯣꯡ ꯃꯝ ꯑꯁꯨ ꯀꯣ
ꯎꯝ ꯍꯧꯖꯤꯛꯇꯤ ꯈꯪꯗꯦ ꯅꯨꯃꯤꯗꯥꯡꯔꯝꯗꯥꯏ ꯗꯥꯏꯔꯝꯒꯤꯔ ꯈꯔꯥ ꯏꯤꯡ ꯈꯔꯦ ꯊꯣꯡꯅꯥꯎ ꯂꯣꯏ ꯍꯥꯡꯉ ꯇꯨꯝꯕꯅꯦ ꯑꯩꯗꯤ
ꯅꯨꯡꯊꯤꯟꯗꯕꯨ ꯊꯣꯡꯅꯥꯎ ꯍꯥꯡꯗ꯭ꯔꯗꯤ ꯀꯅꯥ ꯂꯩꯕ ꯉꯝ ꯗꯣꯏꯅꯣ ꯁꯥꯌꯦ ꯊꯣꯡꯅꯥꯎ ꯍꯥꯡꯗ꯭ꯔꯗꯤ ꯈꯣꯏꯗꯤ ꯅꯨꯡꯗꯥꯡꯗꯗꯤ ꯁꯤꯖꯩꯌꯦ ꯑꯣ ꯑꯌꯨꯛꯀꯤꯗꯤ ꯀꯔꯤ ꯃꯊꯦꯜ ꯆꯥꯔꯒꯦ
ꯑꯌꯨꯛꯁꯦ ꯍꯧꯖꯤꯛ ꯈꯛꯇ ꯉꯥꯏꯔꯦ ꯆꯥꯛ ꯆꯥꯕ ꯂꯣꯏꯕ ꯑꯈꯣꯏꯗꯤ
ꯑꯌꯨꯛꯀꯤ ꯊꯦꯡꯉꯦꯍꯦ ꯑꯗꯨꯗꯤ
ꯑꯁ ꯊꯦꯡꯅ ꯍꯧꯒꯠꯄꯁꯨꯨ ꯍꯧꯖꯤꯛ ꯇ ꯆꯥꯛ ꯆꯥꯔꯗꯤ ꯅꯪꯁꯨ ꯍꯦꯃꯟꯗ꯭ꯔꯣ
ꯈꯣꯏꯗꯤ ꯊꯦꯡ ꯊꯦꯡꯅ ꯑꯗꯨꯝ ꯆꯥꯍꯟꯕꯅꯦ ꯄꯨꯡ ꯑꯅꯤ ꯑꯗꯥꯏ ꯑꯗꯨꯝ ꯆꯥꯛ ꯆꯥꯕꯅꯦ
ꯅꯨꯡꯗꯥꯡꯒꯤ ꯆꯥꯛꯅ ꯄꯨꯡ ꯀꯌꯥꯗ ꯆꯥꯗꯣꯏꯕꯥ
ꯄꯨꯡ ꯇꯔꯥ ꯇꯔꯥꯃꯥꯊꯣꯏ
ꯑꯈꯣꯏ ꯑꯈꯣꯏꯁꯨ ꯆꯥꯛꯕꯨꯗꯤ ꯊꯦꯡꯅ ꯆꯥꯏꯀꯣ ꯑꯗꯨ ꯑꯈꯣꯏꯗꯒꯤ ꯍꯦꯟꯅ ꯅꯣꯏꯅ ꯊꯦꯡ ꯊꯦꯡ ꯌꯥꯝ ꯊꯦꯡ
ꯎꯝ ꯈꯣꯏꯗꯤ ꯊꯦꯡ ꯊꯦꯡꯅ ꯆꯥꯕꯅꯦ ꯑꯌꯨꯛꯀꯤ ꯆꯥꯛ ꯆꯥꯕ ꯍꯥꯏꯁꯦ ꯅꯣꯔꯃꯦꯜꯂꯤ ꯆꯥꯏꯔꯤꯁꯦ ꯄꯨꯡ ꯑꯃ ꯄꯨꯡ ꯑꯅꯤ ꯑꯗꯨꯃꯥꯏ ꯆꯥꯏ
ꯑꯣ ꯐꯩꯅꯦ ꯅꯣꯏꯗꯤ ꯋꯥꯡꯃꯗ ꯂꯩꯕ ꯃꯥꯜꯂꯦꯗꯥ
ꯅꯪꯒꯤ ꯗꯥꯏꯂꯣꯒꯁꯤ ꯌꯥꯏꯍꯦ
ꯑꯍ ꯍꯥ
ꯊꯕꯛ ꯆꯠꯄ꯭ꯔꯣ ꯍꯧꯒꯠꯇꯪ ꯉꯥꯢꯔꯦ ꯍꯥꯏꯕꯅꯦꯀꯣ ꯑꯁ ꯀꯥꯎꯋꯦꯅꯦ ꯃꯤ ꯀꯌꯥ ꯂꯩꯒꯦ
ꯂꯣꯏ ꯂꯩꯥꯗꯥ
ꯅꯣꯢ ꯏꯃꯨꯡ ꯃꯅꯨꯡ
ꯌꯨꯝꯗ ꯂꯩꯕꯅꯤꯅ ꯂꯣꯏ ꯂꯩ
ꯅꯣꯡ ꯆꯨꯕ꯭ꯔꯣ ꯉꯁꯤ ꯅꯣꯏꯔꯣꯝꯗ
ꯅꯣꯡ ꯆꯨꯌꯦ ꯉꯁꯥꯏꯗꯣ ꯈꯔ ꯆꯨꯌꯦꯗꯣ ꯌꯥꯝ ꯀꯟ ꯆꯨ ꯌꯥꯝ ꯀꯟꯅ ꯆꯨꯕ ꯅꯠꯇꯦ
ꯑꯥ
ꯈꯔꯗꯤ ꯆꯨꯌꯦ ꯇꯥꯔꯝꯃꯦ ꯆꯨꯕ꯭ꯔꯣ
ꯉꯁꯥꯏꯗꯣ ꯈꯔ ꯈꯔꯗꯤ ꯆꯨꯔꯝꯕꯅꯦ ꯍꯧꯖꯤꯛꯇꯤ ꯂꯦꯞꯈ꯭ꯔꯦ
ꯅꯣꯡ ꯆꯨꯕꯁꯦ ꯅꯣꯡꯁꯦ ꯐꯖꯅꯁꯨ ꯆꯨꯗꯦ
ꯀꯔꯤꯗꯧꯕꯅꯣ ꯈꯪꯗꯦ ꯈꯔ ꯈꯔ ꯆꯨꯔꯁꯨ ꯑꯗꯨꯝ ꯁꯥꯕ ꯒ꯭ꯌꯥꯟ ꯇꯥꯗꯦ
ꯑꯣ ꯅꯣꯡ ꯆꯨꯔꯁꯨ ꯗꯨꯝ ꯁꯥꯕꯅꯦ
ꯎꯝ ꯉꯁꯤꯁꯨ ꯕꯣꯜ ꯃꯣꯏ ꯌꯦꯡꯇꯧ ꯃꯥꯜꯂꯦꯅꯦ
ꯍꯣꯏ ꯕꯣꯜꯗꯤ ꯂꯦꯞꯄ ꯌꯥꯗ꯭ꯔꯦ
ꯊꯋꯥꯏꯅꯤ ꯍꯥꯏꯗꯣ
ꯑꯧ ꯀꯔꯤ ꯀꯔꯥ ꯑꯣꯏꯔꯁꯨ ꯑꯗꯨꯝ ꯂꯥꯟ ꯇꯧꯒꯦꯔꯥ ꯆꯦꯜꯂꯁꯨ ꯑꯗꯨꯝ ꯌꯦꯡꯉ ꯆꯠꯂꯗꯝ
ꯎꯝ ꯐꯩꯅꯦ
ꯉꯔꯥꯡꯗꯣ ꯄꯨꯡ ꯑ ꯄꯨꯡ ꯕꯥꯔꯣꯝ ꯃꯈꯥꯏꯒꯤ ꯑꯃꯅꯦꯗꯅ ꯑꯗꯨ ꯃꯇꯨꯡꯗ ꯄꯨꯡ ꯀ꯭ꯌꯥ ꯁꯥꯅꯕꯅꯣ
ꯄꯨꯡ ꯇꯔꯦꯠ ꯗꯥꯏꯗ ꯃꯨꯛ ꯁꯥꯅꯝ
ꯑꯣ ꯄꯨꯡ ꯇꯔꯦꯠꯇ
ꯎꯝ
ꯇꯔꯦꯠꯀꯤꯗꯤ ꯑꯩꯈꯣꯏ ꯌꯦꯡꯗꯦ ꯄꯨꯡ ꯀꯩꯅꯣꯒꯤꯗꯤ ꯌꯦꯡꯉꯦ
ꯑꯥ ꯈꯣꯏꯖꯨ ꯌꯦꯡꯗ꯭ꯔꯦ ꯄꯨꯡ ꯇꯔꯦꯠꯀꯤꯗꯤ ꯌꯦꯡꯅꯤꯡꯕꯁꯨ ꯐꯥꯎꯗ꯭ꯔꯦꯗ ꯉꯔꯥꯡ ꯈꯣꯏ ꯀꯥꯡꯕꯨ ꯄꯣꯍꯧꯕꯅꯤꯅ ꯑꯁ ꯕꯤꯠ ꯌꯥꯝ
ꯑ ꯑ ꯑꯣ ꯑꯣ ꯅꯪꯁꯦ ꯗꯨꯔꯣ
ꯑꯗꯨꯅꯤꯅꯦ ꯉꯁꯤꯁꯦ ꯌꯥꯝꯅ ꯊꯋꯥꯏꯁꯦ ꯌꯥꯝꯅ ꯏꯃꯣꯁꯅꯦꯜ ꯑꯣꯏꯔ ꯂꯩꯔꯤ
ꯑ ꯌꯥꯝ ꯅꯨꯡꯉꯥꯏꯇꯦꯗ ꯑꯗꯨꯗꯤ
ꯎꯝ ꯅꯣꯏ ꯀꯥꯡꯕꯨꯁꯦ ꯍꯔꯥꯎꯕ ꯀꯥꯡꯕꯨꯔ ꯀꯃꯥꯏ ꯇꯧꯕꯅꯣ
ꯋꯥꯕꯅꯤꯅꯦ ꯈꯣꯢꯗꯤ ꯉꯁꯤ ꯁꯅꯥꯒꯅꯤꯅꯦ ꯑꯩꯈꯣꯏꯁꯨ
ꯂꯩꯍꯧꯔꯅꯤ ꯂꯩꯍꯧꯔꯅꯤ ꯍꯣꯔꯦꯟ
ꯂꯦꯍꯥꯎꯔꯣꯏ
ꯀꯦꯝ ꯋꯥꯅꯨ ꯂꯩꯍꯧꯔꯅꯤ
ꯈꯣꯏ ꯂꯩꯍꯧꯔꯣꯢꯌꯦ ꯉꯝꯒꯅꯤ ꯏꯁ ꯀꯩꯗꯧꯕ ꯀ꯭ꯔꯤ ꯀꯔꯤꯒꯤ ꯂꯩꯍꯧꯗꯣꯏꯅꯣ ꯂꯩꯍꯧꯔꯣꯏ ꯑꯦ
ꯂꯩꯍꯧꯔꯅꯤ ꯂꯩꯍꯧꯔꯅꯤ
ꯉꯁꯤꯒꯤ ꯃꯇꯝꯗꯤ ꯆꯞ ꯆꯥꯥꯏꯗ ꯊꯦꯡꯁꯨ ꯊꯦꯡꯗꯦ ꯄꯨꯡ ꯃꯥꯄꯟ ꯃꯈꯥꯏ ꯀꯣ
ꯎꯝ ꯉꯁꯤꯒꯤꯗꯤ ꯑ ꯅꯥꯏꯟ ꯊꯥꯔꯇꯤꯗ ꯑꯣꯏꯅ ꯈꯪꯗꯦꯗ ꯌꯦꯡꯅꯤꯡ ꯆꯜꯇ꯭ꯔꯦ ꯈꯪꯗꯦ ꯕꯤꯠ ꯌꯥꯝ ꯂꯩꯇ꯭ꯔꯦꯅꯦ
ꯕꯤ ꯂꯩꯇꯕ ꯇꯧꯔꯅꯨ ꯕꯤꯜ ꯂꯩꯌꯣ ꯕꯤꯠ ꯂꯩꯇꯕꯁꯦ ꯌꯥꯝ ꯅꯨꯡꯉꯥꯏꯇꯕꯅꯦ
ꯋꯥꯔꯜ ꯀꯞꯁꯦ ꯑꯩꯈꯣꯏꯒꯤ ꯅꯠꯇ꯭ꯔꯕꯅꯤꯅ ꯍꯟꯗꯛꯇꯤ
ꯈꯣꯏ ꯃꯇꯝꯗꯤ ꯂꯣꯏꯔꯕꯅꯤꯅ ꯀꯩꯗꯧꯔꯨꯅꯤ
ꯍꯟꯗꯛꯅ ꯑꯔꯣꯏꯕ ꯑꯣꯏꯒꯦ ꯍꯥꯢ ꯑꯣꯏꯔꯦ ꯍꯥꯏꯗꯨꯔꯣ ꯅꯪꯖꯦ
ꯑꯩꯖꯨꯅꯦ ꯔꯣꯏꯕꯅꯦ
ꯃꯤꯁꯤꯡ ꯑꯗꯨꯝ ꯍꯩꯅꯩꯌꯦꯕ ꯉꯝꯗꯗꯤ ꯄꯨꯟꯁ ꯁꯤꯒꯤ ꯌꯦꯡꯉꯔꯣꯏꯒꯥ ꯍꯥꯏꯕꯗꯨ ꯍꯥꯏꯕꯗꯣ ꯑꯗꯨꯝ ꯍꯥꯏꯅꯩꯌꯦꯕ
ꯎꯝ ꯃꯣꯏꯒꯨꯝꯅ ꯑꯃꯅꯤ ꯑꯅꯤ ꯑꯃꯗ ꯍꯦꯟꯅꯗꯤ ꯊꯣꯛꯑꯣꯏꯅ
ꯃꯥꯅꯤ ꯃꯥꯅꯤ
ꯅꯣꯏ ꯏꯔꯥ ꯂꯣꯏꯔꯗꯤ ꯂꯣꯏꯔꯦ ꯑꯗꯨꯝ ꯐꯨꯠꯕꯣꯜꯖꯦ ꯂꯣꯏ ꯍꯟꯊꯔꯅꯤ
ꯏꯃꯥꯟꯅꯕꯤꯁꯨ ꯍꯥꯏꯝꯅꯦ ꯉꯁꯤꯁꯦ ꯑꯥꯔꯖꯦꯟꯇꯤꯅꯥꯗꯣ ꯉꯝꯗ꯭ꯔꯗꯤ ꯃꯄꯨꯟꯁꯤꯒꯤ ꯕꯣꯜ ꯌꯦꯡꯉꯔꯣꯏ ꯍꯥꯏꯕꯅꯦ
ꯑꯥꯔꯖꯦꯟꯇꯤꯅꯥꯒꯤ ꯀꯥꯡꯕꯨꯁꯨ ꯁꯨꯃꯥꯏ ꯇꯧꯔꯅꯤꯗ ꯍꯥꯏꯗꯤ ꯃꯤ ꯑꯩ ꯑꯩꯅ ꯇꯧꯕ ꯁꯞꯄꯣꯔꯠ ꯇꯧꯕꯗꯣ ꯁꯤꯈ꯭ꯔꯗꯤ ꯕꯤꯠꯇꯤ ꯂꯣꯏ ꯍꯜꯂꯦꯕ
ꯍꯣꯍꯣꯏ ꯃꯥꯅꯦ ꯃꯥꯅꯦ ꯑꯈꯣꯏ ꯎꯝ ꯏꯃꯥꯟꯅꯕꯤꯗꯣ ꯅꯍꯥꯟ ꯕ꯭ꯔꯥꯖꯤꯜꯗꯣ ꯑꯗꯨꯝ ꯑꯈꯣꯏꯖꯦ ꯀꯩꯅꯣ ꯉꯔꯥꯡ ꯑꯣꯏꯔ ꯃꯥꯜꯂꯦ ꯌꯥꯝ ꯅꯨꯡꯉꯥꯏꯇꯦꯕ ꯃꯥꯁꯦ ꯑꯦꯛꯖꯥꯝ ꯆꯠꯂꯝꯗꯥꯏꯗ ꯌꯦꯡꯉꯒ ꯍꯣꯏ ꯌꯥꯝ ꯅꯨꯡꯉꯥꯏꯇꯦꯗ ꯆꯠꯈ꯭ꯔꯦ ꯉꯁꯤꯅ ꯏꯃꯥꯟꯅꯕꯤ ꯑꯅꯤ ꯑꯃꯨꯛꯁꯨ ꯇꯧꯍꯧꯕ ꯑꯁ ꯅꯨꯡꯉꯥꯏꯈꯤꯗ꯭ꯔꯦꯗ
ꯎꯝ ꯑꯣꯕ ꯍꯥꯏꯕꯁꯤꯗꯤ ꯎꯄꯥꯏ ꯂꯩꯇꯦꯗ
ꯃꯥꯅꯦ
ꯀꯩꯗꯧꯔꯨꯅꯤ ꯉꯔꯥꯡꯒꯤ ꯃꯦꯠꯁꯇꯨꯗꯤ ꯂꯣꯏꯔꯝꯗꯥꯏꯗ ꯑꯁ ꯐꯣꯜ ꯑꯃꯨꯛ ꯆꯥꯢꯗꯨꯗꯤ ꯐꯖꯗꯦꯍꯦ
ꯍꯣꯢ ꯃꯥꯅꯦ
ꯃꯇꯝ ꯂꯩꯔꯗꯤ ꯑꯃꯨꯛ ꯃꯣꯏꯁꯨ ꯆꯟꯕ ꯃꯇꯝꯗꯨ ꯂꯩꯔꯗꯤ ꯍꯥꯞꯗꯤ ꯍꯥꯞꯅꯤꯕ ꯃꯨꯛ ꯃꯇꯝꯖꯨ ꯂꯩꯇ꯭ꯔ ꯔꯦꯕ ꯉꯔꯥꯡ ꯂꯣꯏꯔꯦ ꯂꯣꯏꯗꯧꯔꯦ ꯍꯥꯏꯕ ꯃꯇꯝꯗ ꯑꯃꯨꯛ ꯒꯣꯜ ꯆꯟꯒꯤꯝꯅꯤꯅ ꯑꯣ ꯑꯗꯨ ꯑꯃꯨꯛ ꯁꯦꯂꯦꯕ꯭ꯔꯦꯠ ꯇꯧꯔꯝꯃꯅꯤ ꯑꯗꯨꯅ ꯑꯅꯤ ꯑꯍꯨꯝꯖꯤ ꯆꯠꯈ꯭ꯔꯦꯗꯨꯔꯥ ꯃꯇꯝ ꯂꯩꯇ꯭ꯔꯦꯕ ꯃꯣꯏꯁꯥ ꯐꯖꯗꯦꯍꯦ ꯉꯔꯥꯡꯒꯤ ꯃꯦꯠꯁꯇꯨꯗꯤ ꯢꯁ
ꯉꯔꯥꯡꯒꯤ ꯃꯦꯠꯁꯗꯤ ꯌꯦꯡꯂꯛꯏ ꯀꯥꯔꯒ ꯏ ꯀꯥꯔꯝꯅꯦ ꯑꯈꯣꯏꯗꯤ ꯌꯦꯡꯁꯨ ꯌꯦꯡꯅꯤꯡꯗꯦ ꯃꯔꯛ ꯃꯔꯛꯇ ꯍꯥꯏ ꯇꯨꯝꯕꯁꯨ ꯌꯥꯗꯕ ꯑꯁ ꯋꯥꯏꯍꯦ ꯉꯔꯥꯡꯒꯤ ꯃꯤꯁꯠꯇꯤ
ꯑꯃꯃꯝ ꯍꯥꯏꯗꯤ ꯌꯥꯝ ꯁ꯭ꯄꯦꯟꯖꯨ ꯌꯥꯝ ꯐꯖꯕ ꯅꯠꯇꯦ ꯉꯥꯔꯥꯡꯒꯤꯗꯣ ꯃꯣꯏ ꯑꯗꯨꯝ ꯗꯥꯎꯅ ꯉꯝ ꯉꯝꯈꯤꯕꯅꯤ ꯄꯣꯔꯇꯨꯒꯥꯜꯁꯨ ꯌꯥꯝ ꯐꯖꯅ ꯁꯅꯥ ꯌꯥꯝ ꯐꯖꯅ ꯁꯥꯟꯅꯗꯦꯕ ꯉꯔꯥꯡꯗꯣ ꯄꯦꯟꯖꯨ ꯌꯥꯝ ꯐꯖꯅ ꯁꯅꯥꯗꯦ ꯃꯣꯏ ꯑꯝ ꯃꯝ ꯆꯞ ꯃꯥꯟꯅꯩ ꯑꯗꯨ ꯑꯣꯏꯔꯖꯨ ꯌꯥꯝ ꯑꯃꯗꯤ ꯄꯣꯕꯗꯤ ꯇꯥꯕꯅꯤꯗ ꯎꯄꯥꯏ ꯂꯩꯥꯏꯇꯦꯗ ꯄꯣꯔꯇꯨꯒꯥꯜ ꯉꯥꯛꯁꯨ ꯁꯄꯦꯟꯗꯤ ꯑꯗꯨꯝ ꯂꯥꯏꯍꯧꯔꯅꯤ ꯄꯣꯔ ꯂꯩꯔꯁꯨ ꯄꯣꯔꯇꯨꯒꯜꯗꯤ ꯃꯥꯗꯤ ꯑꯗꯨꯝ ꯄꯣꯕꯇꯥꯕꯅꯤ
ꯍꯣꯏ ꯍꯣꯏ
ꯄꯣꯕꯥ ꯍꯥꯏꯕꯁꯤꯗꯤ ꯑꯅꯤꯃꯛ ꯑꯃꯗꯤ ꯂꯩꯍꯧꯇꯕꯅꯤ
ꯑꯔꯣꯏꯕꯁꯨ ꯑꯣꯏꯕ ꯃꯥꯒꯤꯗꯣ ꯑꯔꯣꯏꯕꯁꯨ ꯑꯣꯏꯕ ꯑꯗꯨ ꯅꯨꯡꯉꯥꯏꯇꯦ ꯇꯧꯕꯅꯤꯗ
ꯍꯣꯏ ꯑꯗꯨꯏꯅꯤꯗ ꯃꯣꯏꯒꯨꯝꯅ ꯑꯅꯤꯔꯛꯗꯤ ꯊꯣꯛꯑꯣꯏꯅ ꯑꯗꯣ
ꯍꯣꯏ
ꯑꯗꯨꯏ ꯍꯣꯏꯕꯗꯣ ꯐꯖꯅ ꯂꯣꯏꯕꯤꯔꯗꯤ ꯅꯨꯡꯉꯥꯏꯒꯗꯕꯅꯤ ꯑꯗꯨ ꯑꯣꯏꯔꯁꯨ ꯎꯄꯥꯏ ꯂꯩꯇ꯭ꯔꯦ ꯃꯣꯏ ꯇꯤꯃꯦꯠ ꯁꯤꯡꯁꯨ ꯍꯥꯏꯗꯤ ꯌꯥꯝꯅ ꯀꯣꯑꯣꯄꯔꯦꯠ ꯄꯤꯗꯦꯕ
ꯎꯝ ꯎꯝ
ꯂꯣꯏꯕꯗꯁꯨ ꯌꯦꯡꯉꯣ ꯃꯣꯏ ꯐꯖꯅ ꯀꯩꯅꯣ ꯇꯧꯗ꯭ꯔꯤꯗꯣ ꯍꯥꯏꯗꯤ ꯀꯥꯝ ꯇꯧꯗꯕꯗꯨ ꯀꯥꯝ ꯇꯧꯍꯟꯗꯕꯗꯣ
ꯑꯥ
ꯁꯤꯔꯁꯨ ꯃꯣꯏꯒꯤ ꯂꯤꯖꯦꯟꯅꯦ ꯍꯥꯏꯕꯒꯤ ꯋꯥꯈꯜ ꯑꯃꯗ ꯍꯥꯏꯗꯤ ꯁꯦꯝꯕ ꯈꯣꯠꯄ ꯇꯧꯕ ꯑꯗꯨꯃꯥꯏꯅ ꯀꯅꯥꯝ ꯇꯧꯕꯤꯗ꯭ꯔꯕ ꯌꯦꯡꯉꯣ ꯐꯖꯗꯦꯕ ꯃꯣꯏꯁꯦ ꯖꯨꯅꯤꯌꯔꯁꯤꯡꯗꯣ ꯌꯥꯝꯅ ꯏꯒꯣ ꯌꯥꯝ ꯀꯜꯂꯦꯕ ꯍꯟꯗꯛ ꯈꯛꯇ ꯍꯟꯗꯛ ꯈꯪꯗꯤ ꯐꯥꯎꯕ ꯉꯥꯛꯇ ꯉꯥꯏꯔꯦꯕ ꯃꯣꯏꯗꯤ ꯑꯗꯨꯒ ꯌꯥꯝꯅ ꯏꯒꯣ ꯌꯥꯝ ꯀꯜꯂꯦ ꯃꯣꯏ ꯇꯤꯃꯦꯠꯁꯤꯡꯁꯨ ꯌꯥꯝ
ꯑꯗꯨ ꯇꯧꯕꯒꯤꯅꯤ ꯃꯣꯏ ꯉꯝꯗꯕꯗꯣ ꯍꯤꯍꯤꯍꯤ ꯑꯩ ꯑꯩ ꯈꯛ ꯈꯛꯇꯅꯤ ꯑꯩ ꯈꯛꯇꯅꯤ ꯈꯟꯕꯗꯣ ꯑꯗꯨ ꯈꯟꯕ ꯏꯅꯦ ꯃꯣꯏ ꯉꯝꯗꯕꯗꯣ
ꯌꯥꯗꯦꯗꯥ ꯃꯣꯏꯁꯦ ꯃꯊꯪꯗꯗꯤ ꯄꯣꯔꯇꯨꯒꯜꯁꯦ ꯀ꯭ꯅꯥꯝ ꯁꯄꯣꯠ ꯇꯧꯕꯤꯗꯧ ꯃꯥꯟꯗ꯭ꯔꯦ
ꯃꯣꯏ ꯃꯁꯛꯇꯨꯒ ꯀꯅꯥꯅ ꯁꯥ ꯁꯄꯣꯠ ꯇꯧꯕꯤꯅꯤꯡꯒꯗ꯭ꯔꯥ ꯍꯣꯏ ꯍꯟꯖꯨ ꯍꯟ ꯀꯔꯤ ꯍꯥꯏꯗꯣꯏꯅꯣ ꯍꯟꯖꯨ ꯑꯣꯏꯔꯕꯅꯤꯅꯀꯣ ꯑꯃꯔꯣꯝꯗꯗꯤ
ꯃꯥꯗꯤ ꯑꯍꯥꯟꯗꯤ ꯑꯣꯏꯒ꯭ꯔꯕꯅꯤꯗ ꯃꯥꯗꯤ ꯀꯩꯁꯨ ꯇꯧꯕ ꯉꯝꯗ꯭ꯔꯦꯗ ꯑꯗꯨ ꯑꯣꯏꯔꯖꯨ ꯃꯥꯒꯤ ꯍꯥꯏꯗꯤ ꯃꯩꯒꯤ ꯂꯤꯒꯦꯁꯤꯒꯤ ꯃꯇꯨꯡ ꯏꯟꯅ ꯁꯥꯟꯅ ꯃꯥꯏ ꯀꯔꯤ ꯍꯥꯏꯁꯤꯔꯥ ꯃꯥꯏ ꯃꯥꯗꯤ ꯍꯟꯗꯦꯕ ꯑꯩꯅ ꯇꯧꯕꯤ ꯃꯥꯅ ꯇꯧꯕꯤꯅꯤꯡꯕꯗꯣ ꯥꯃꯥꯏ ꯑꯗꯨꯒꯤ ꯋꯥꯈꯟꯗ ꯃꯥꯗꯤ ꯇꯧꯕꯤꯕꯅꯦꯕ ꯃꯥꯗꯤ ꯃꯤꯒꯨꯝꯅ ꯗꯤ ꯆꯦꯟꯕ ꯈꯣꯠꯄꯗꯤ ꯉꯝꯗ꯭ꯔꯦꯕ ꯃꯥꯗꯤ ꯑꯍꯥꯟꯕ ꯐꯣꯔꯇꯤ ꯋꯥꯟ ꯌꯔꯁ ꯍꯧꯔꯅꯤ ꯐꯣꯔꯇꯤ ꯇꯨ ꯔꯅꯤꯡ ꯆꯜꯂꯝꯃꯅꯤ ꯉꯝꯗꯤ ꯉꯥꯝꯗ꯭ꯔꯦꯕ ꯃꯥꯖꯦ ꯑꯗꯨꯐꯥꯎ ꯌꯥꯝ ꯐꯔꯕꯅꯦ ꯃꯥꯅ
ꯃꯥꯅꯦ ꯃꯥꯅꯦ
ꯀꯅꯥ ꯃꯥꯏ ꯆꯍꯤ ꯆꯍꯤꯒꯨꯝꯅ ꯃꯥꯏ ꯆꯍꯤ ꯌꯥꯝꯅꯒꯨꯝꯅ ꯀꯅꯥ ꯁꯥꯟꯅꯕ ꯉꯝꯒꯦꯅꯦ
ꯃꯥꯅꯦ ꯃꯣꯏ ꯃꯣꯏꯒꯤ ꯇꯤꯝꯁꯤꯡꯗꯣ ꯂꯣꯏ ꯒ꯭ꯌꯥꯟ ꯇꯥꯔꯗꯤ ꯃꯥꯁꯨ ꯅꯨꯡꯉꯥꯏꯒꯗꯕꯅꯦ ꯇꯣꯞ ꯑꯃꯔꯣꯝꯗꯗꯤ
ꯑ
ꯉꯝꯗ꯭ꯔꯁꯨ ꯀꯣ
ꯑꯝ
ꯉꯝꯁꯨ ꯉꯝꯗꯕ ꯒ꯭ꯌꯥꯟꯁꯨ ꯇꯥꯕꯤꯗꯕ ꯑꯁ ꯋꯥꯈꯜꯗꯤ ꯌꯥꯝ ꯋꯥꯔꯝꯒꯅꯤꯗ
ꯉꯔꯥꯡꯁꯦ ꯌꯥꯝ ꯅꯨꯡꯉꯥꯏꯇꯦ ꯈꯪꯗꯦ ꯃꯥ ꯑꯩꯗꯤ ꯑꯩꯈꯣꯏ ꯋꯥꯈꯜꯗꯗꯤ ꯃꯥꯗꯣ ꯈꯔ ꯉꯥꯟꯅ ꯂꯧꯊꯣꯛꯈ꯭ꯔꯣ ꯃꯥ ꯆꯦꯟꯕꯁꯨ ꯉꯝꯗ꯭ꯔꯦ ꯑꯗꯨꯒꯤ ꯋꯥꯈꯜ ꯂꯩꯕꯅꯦꯕ ꯁꯨꯡꯂꯥꯎ ꯂꯥꯎꯊꯣꯛꯇ꯭ꯔꯦ ꯑꯗꯨꯒ ꯑꯦꯇꯦꯛ ꯀꯤꯡꯁꯨ ꯌꯥꯎꯗ꯭ꯔꯦ ꯐꯤꯅꯤꯁꯤꯡꯁꯨ ꯌꯥꯗ꯭ꯔꯦ ꯀ꯭ꯔꯣꯁꯤꯡꯁꯨ ꯌꯥꯗ꯭ꯔꯦ ꯑꯝꯇ ꯌꯥꯗ꯭ꯔꯦ ꯉꯔꯥꯡꯒꯤ ꯃꯦꯠꯁ ꯇꯣ ꯁꯨꯡꯌꯥ ꯌꯥꯗ꯭ꯔꯦꯕ ꯕꯣꯜ ꯈꯛꯇ ꯄꯥꯢꯔ ꯂꯩꯔꯦ ꯑꯗꯨꯝ ꯇꯧꯕ ꯉꯝꯈꯤꯗ꯭ꯔꯦꯕ ꯂꯣꯏꯔꯝꯗꯥꯏꯗ ꯈꯛꯇ ꯀ꯭ꯔꯣꯁꯤꯡ ꯇꯧꯔꯛꯄ ꯍꯧꯔꯛꯑꯦꯕ ꯎꯄꯥꯏ ꯂꯩꯇ꯭ꯔꯦ
ꯎꯄꯥꯏ ꯂꯩꯇ꯭ꯔꯦ ꯉꯁꯤ ꯃꯦꯠꯆ ꯑꯃꯨꯛ ꯌꯦꯡꯕ ꯇꯥꯔꯦꯗꯅ
ꯎꯝ ꯃꯣꯏ ꯂꯩꯔꯤꯁꯤꯗꯤ ꯑꯗꯨꯝ ꯂꯩꯍꯧꯔꯗꯕꯅꯤꯅ ꯀꯩꯝ ꯀꯥꯏꯗꯦꯗꯥ
ꯑꯣ ꯍꯍꯍ
ꯉꯁꯤꯒꯤꯁꯤ ꯈꯪꯗꯦ ꯅꯨꯡꯉꯥꯏꯗꯣꯏꯔꯥ ꯅꯨꯡꯉꯥꯏꯔꯣꯏꯗꯣꯏꯔꯥ